ꯑꯣ ꯍꯜꯂꯣ
ꯀꯅꯥ
ꯃꯤꯅꯦ ꯀꯣꯜ ꯇꯧꯔꯛꯄꯅꯦ ꯀꯔꯤ ꯇꯧꯕ꯭ꯔꯣ
ꯑꯣ ꯆꯥꯛ ꯆꯥꯅꯉꯥꯏꯒꯤ ꯁꯤꯡꯖꯨ ꯁꯦꯝꯅꯉꯥꯏ ꯀꯟꯅ ꯁꯣꯏꯔꯤ
ꯀꯗꯥꯏꯗ
ꯑꯥ ꯑꯩꯈꯣꯏ ꯌꯨꯝꯗ
ꯑꯣ ꯐꯩ ꯐꯩ ꯀꯔꯤ ꯏꯟꯁꯥꯡ ꯆꯥꯕ꯭ꯔꯣ ꯆꯥꯛ ꯊꯣꯡꯕ꯭ꯔꯣ
ꯉꯁꯤꯗꯤ ꯌꯦꯟꯁꯥ ꯊꯣꯡꯉꯦ ꯅꯣꯏꯗꯤ ꯆꯥꯛ ꯆꯥꯔꯕ꯭ꯔꯣ
ꯆꯥꯈ꯭ꯔꯦ ꯀꯅꯥ ꯀꯅꯥ ꯂꯩꯕ꯭ꯔꯣ
ꯀꯅꯥꯁꯨ ꯂꯩꯇꯦꯗ ꯏꯊꯟꯗ ꯂꯩꯌꯦ
ꯍꯏ ꯍꯨꯏ ꯃꯈꯣꯟ ꯇꯥꯏꯅꯦ
ꯂꯩꯇꯤꯗ
ꯎꯝ ꯀꯔꯤ ꯀꯔꯤ ꯇꯧꯕ꯭ꯔꯣ ꯍꯧꯖꯤꯛꯄꯨ
ꯑꯁ ꯑꯩꯈꯣꯏ ꯉꯁꯥꯏ ꯆꯥꯛ ꯆꯥꯅꯕꯒꯤ ꯑꯗꯨ ꯈꯔ ꯂꯣꯏꯁꯤꯜꯂꯦ ꯍꯧꯖꯤꯛꯇꯤ ꯉꯍꯥꯛꯇꯪ ꯄꯣꯊꯥꯔꯒ ꯂꯩꯌꯦ
ꯑꯣ ꯍꯣꯏ ꯍꯣꯏ ꯑꯗꯨꯗꯤ ꯊꯝꯃꯣ
ꯑꯣ ꯍꯣꯏ ꯍꯣꯏ
ꯑꯩꯅ ꯍꯥꯏꯗꯤ ꯍꯨꯔꯥꯟ